ꯑꯦ ꯅꯨꯡꯁꯤꯕꯤ ꯐꯝꯃꯒ ꯂꯩꯌꯦ ꯑꯩꯅ ꯑꯩꯈꯣꯏ ꯑꯃꯨꯛ ꯗꯤꯁꯦꯝꯕ꯭ꯔꯗ ꯖꯒꯣꯏ ꯁꯥꯅꯤꯡꯉꯥꯏꯗꯣ ꯑꯗꯣ ꯈꯜꯂꯤꯅꯦ ꯅꯪ ꯀꯃꯥꯏꯅ ꯈꯜꯂꯤꯔꯣꯗꯣ ꯑꯦ ꯑꯗꯣ ꯀꯩ ꯏꯁꯩ ꯁꯥꯁꯤꯔꯣ ꯅꯪ ꯑꯗꯨꯝ ꯈꯜꯂꯣ ꯅꯪꯅ ꯑꯄꯥꯝꯕ ꯑꯗꯨꯝ ꯍꯥꯏꯌꯣ
ꯑꯩꯗꯤ ꯏꯌꯥꯗ ꯌꯥꯏꯌꯦ ꯑꯗꯣ ꯏꯁꯩꯗꯣ ꯈꯜꯂꯣ
ꯑꯩꯁꯨ ꯈꯪꯗꯦ ꯅꯪꯅ ꯄꯥꯝꯕꯗꯣ ꯁꯥꯁꯦ ꯈꯜꯂꯤꯅꯦ ꯑꯩꯗꯤ
ꯑꯩꯗꯤ ꯑꯩꯗꯤ ꯐꯪꯉꯦꯕꯀꯣ ꯑꯗꯨꯒꯨꯝꯕꯗꯣ ꯑꯗꯨꯒꯤ
ꯅꯪꯗꯤ ꯖꯒꯣꯏꯒꯨꯝꯕꯁꯨ ꯁꯥꯕ ꯍꯥꯏꯕꯅꯤꯅ ꯅꯪꯗꯤ ꯑꯗꯨꯝ ꯑꯥꯏꯗꯤꯌꯥ ꯈꯔ ꯂꯩꯌꯦꯅ ꯑꯩꯉꯣꯟꯗꯒꯤꯗꯤ ꯂꯩ ꯍꯩꯌꯦꯍꯦ ꯑꯩꯒ ꯍꯥꯏꯔꯗꯤ
ꯍꯩꯏꯗꯦ ꯍꯩꯏꯗꯦ ꯍꯦ ꯀꯔꯤꯅꯣꯍꯦ
ꯑꯁ ꯑꯗꯨꯝ ꯑꯩꯈꯣꯏꯅ ꯊꯥꯏꯅ ꯁꯥꯔꯛꯄꯗꯁꯨ ꯅꯪꯅ ꯑꯗꯨꯝ ꯍꯩꯌꯦ ꯅꯪꯅ ꯑꯩꯈꯣꯏꯕꯨ ꯇꯝꯕꯤꯔꯤꯗꯨꯗꯤ ꯏꯆꯦ ꯑꯃꯒ ꯌꯥꯎꯔꯒ
ꯑꯁ ꯑꯗꯨꯗꯤ ꯍꯟꯗꯛ ꯆꯠꯅꯗ꯭ꯔꯦꯃꯦ ꯊꯥꯏꯅꯒꯤ ꯑꯗꯨꯗꯤ ꯆꯠꯅꯗ꯭ꯔꯦ ꯍꯟꯗꯛꯇꯤ ꯍꯣꯝ ꯌꯣ ꯌꯣꯒꯤꯅꯦ
ꯑꯁꯦꯡꯕ ꯊꯥꯏꯅ ꯑꯩꯈꯣꯏꯅ ꯑꯉꯥꯡ ꯑꯣꯏꯔꯤꯉꯩꯗ ꯇꯧꯔꯛꯄꯗꯨꯣ ꯅꯨꯡꯁꯤꯗ꯭ꯔꯣ
ꯍꯣ ꯑꯗꯨꯕꯨ ꯃꯗꯨ ꯆꯠꯅꯗ꯭ꯔꯦꯃꯤ ꯍꯟꯗꯛ ꯑꯗꯨꯃꯥꯏ ꯇꯧꯔꯗꯤ ꯀꯅꯥ ꯌꯦꯡꯕꯤꯗꯣꯏꯕ
ꯈꯜꯂꯒꯕꯀꯣ ꯑꯩꯈꯣꯏꯁꯦ ꯑꯍꯟꯗꯤ ꯑꯣꯏꯔꯛꯄ ꯃꯥꯜꯂꯦ ꯚꯥꯏ ꯅꯠꯇ꯭ꯔꯣ ꯀꯌꯥꯝ ꯑꯣꯏꯈ꯭ꯔꯦꯅꯦ ꯑꯦ ꯅꯨꯡꯉꯥꯏꯇꯦ ꯋꯥꯈꯜꯁꯦ ꯈꯜꯂꯗꯤ
ꯑꯁ ꯑꯗꯨꯗꯤ ꯍꯥꯏꯔꯛꯀꯅꯨꯍꯦ ꯚꯥꯏ ꯑꯗꯨꯗꯤ ꯑꯩ
ꯊꯃꯣꯏ ꯌꯥꯝ ꯄꯥꯜꯂꯦ ꯑꯁꯦꯡꯕ ꯑꯩꯈꯣꯏ ꯑꯩꯈꯣꯏꯒꯤ ꯃꯇꯝꯗ ꯄꯥꯈꯪꯁꯤꯡꯁꯨ ꯅꯨꯡꯁꯤ ꯈꯣꯠꯂꯤ ꯍꯥꯏꯔꯛꯄ
ꯑꯦ ꯌꯥꯝꯗ꯭ꯔꯦꯅꯦ ꯑꯁ ꯑꯁ ꯑꯁꯦꯡꯕ ꯆꯨꯝꯃꯦ ꯍꯧꯖꯤꯛꯇꯤꯀꯣ ꯍꯥꯏꯗ꯭ꯔꯦ ꯀꯃꯥꯏ ꯇꯧꯕꯅꯣ ꯑꯉꯥꯡ ꯀꯣꯏꯕꯁꯤꯡꯗꯣ ꯎꯝ ꯀꯩꯗꯧꯕ ꯖꯥꯠꯅꯣ ꯑꯗꯨꯕꯨ ꯑꯩꯗꯤ ꯅꯨꯡꯉꯥꯏꯇꯦꯍꯦ
ꯁꯤꯠꯇ꯭ꯔꯦ ꯍꯥꯏꯕꯗꯨꯅꯤꯅꯦ ꯀꯩꯅꯣ ꯈꯪꯗꯦꯗ ꯃꯣꯏꯒꯤ ꯀꯩ ꯍꯥꯏꯗꯣꯏꯅꯣ ꯑꯦꯇ꯭ꯔꯦꯛꯇꯤꯞ ꯐꯦꯁ ꯍꯥꯏꯒꯦꯔꯥ
ꯑꯩꯒꯤ ꯋꯥꯈꯜꯗꯤ ꯑꯩꯁꯦ ꯌꯥꯝ ꯑꯉꯥꯡ ꯑꯣꯏꯔꯤ ꯍꯥꯏꯅ ꯈꯜꯂꯩꯕ
ꯑꯗꯨꯃꯥꯏꯅ ꯈꯜꯂꯨꯅꯦ ꯑꯗꯣ ꯃꯣꯏꯅ ꯅꯨꯡꯁꯤꯌꯦ ꯈꯣꯠꯂꯦ ꯄꯥꯝꯗꯦ ꯑꯗꯨ ꯍꯥꯏꯁꯦ
ꯚꯥꯏ ꯆꯍꯤꯗꯤ ꯊꯨꯅꯗꯤ ꯆꯠꯄ ꯖꯥꯠꯅꯦꯀꯣ ꯉꯛꯑꯦꯗ ꯑꯩꯗꯤ ꯌꯦꯡꯒꯨꯅꯦ ꯑꯩꯈꯣꯏꯅ ꯅꯍꯥꯟ ꯄꯨꯜꯂꯝꯕꯗꯣ ꯆꯍꯤ ꯀꯌꯥ ꯑꯣꯏꯔꯦ ꯑꯩꯈꯣꯏꯅ ꯄꯨꯟꯕꯗꯣ ꯆꯍꯤ ꯃꯉꯥ ꯁꯨꯔꯝꯃꯅꯤꯀꯣ ꯑꯦ ꯑꯁ ꯈꯪꯍꯧꯗꯦꯅꯦ ꯈꯪꯍꯧꯗꯦ ꯍꯣꯢ ꯍꯣꯢ ꯍꯍ ꯉꯔꯥꯡꯈꯛ ꯄꯨꯟꯕ ꯃꯥꯟꯗ꯭ꯔꯣ ꯍꯥꯏꯕ
ꯃꯥ ꯂꯦ ꯑꯩꯗꯤ ꯀꯩꯅꯣꯝ ꯑꯅꯧꯕ ꯆꯍꯤ ꯑꯩꯈꯣꯏ ꯀꯔꯛꯄꯗꯣ
ꯍꯣꯏ
ꯉꯥꯔꯥꯡ ꯅꯥꯍꯥꯟ ꯗꯪ ꯑꯣꯏ ꯈꯜꯂꯤꯅꯦ ꯑꯗꯨꯅꯦ ꯅꯨꯡꯁꯤꯃꯜ ꯂꯦꯗ ꯑꯩꯗꯤ
ꯅꯉꯣꯟꯗ ꯑꯍꯥꯟꯕ ꯊꯦꯡꯅꯕ
ꯑꯗꯨ ꯅꯨꯃꯤꯠꯇꯣ ꯑꯠꯁꯦ ꯅꯨꯡꯁꯤꯑꯦꯀꯣ
ꯑꯗꯨ ꯂꯤꯞꯂꯒ ꯂꯩꯕꯅꯦꯌꯦ ꯅꯥꯁꯛ ꯈꯪꯗꯕꯒꯤ ꯅꯪꯔꯣ ꯅꯪꯔꯣ ꯇꯧꯕꯗꯨ
ꯑꯁꯦ ꯑꯥ ꯅꯨꯡꯁꯤꯌꯦ ꯈꯜꯂꯒ ꯑꯩꯗꯤ ꯑꯁ
ꯅꯪꯅꯗꯤ ꯑꯩ ꯌꯥꯝ ꯄꯥꯖꯕꯗꯣ
ꯈꯜꯂꯣ ꯆꯍꯤꯁꯦ ꯑꯩꯈꯣꯏꯅ ꯈꯟꯗꯕꯒꯤꯅꯦꯀꯣ ꯌꯥꯝ ꯊꯨꯗꯤ ꯊꯨꯢꯑꯦꯍꯦ
ꯁꯨꯈ꯭ꯔꯦ ꯑꯉꯥꯡ ꯑꯣꯏꯔꯤꯉꯩꯗꯗꯤ ꯆꯍꯤꯁꯦ ꯇꯞ ꯇꯞꯄ ꯃꯥꯟꯗ꯭ꯔꯥ
ꯍꯣꯏꯅꯦ ꯑꯁ ꯑꯩꯗꯤ ꯑꯉꯥꯡ ꯑꯣꯏꯔꯤꯉꯩꯗ ꯑꯁ ꯑꯩꯗꯤ ꯂꯩꯁꯥꯕꯤ ꯑ ꯃꯄꯨꯡ ꯐꯥꯅꯤꯡꯉꯦ ꯀꯥꯏ ꯍꯧꯖꯤꯛ ꯑꯩꯈꯣꯏ ꯃꯄꯨꯡ ꯐꯥꯔꯕꯅꯦꯕ ꯑꯗꯨꯕꯨ ꯉꯥꯡ ꯑꯣꯏꯔꯤ ꯉꯩꯗꯗꯤ ꯅꯨꯃꯤꯠ ꯑꯃ ꯍꯥꯏꯕꯁꯦ ꯌꯥꯝ ꯁꯥꯡ ꯈ꯭ꯥꯔꯦꯅꯦ
ꯀꯩꯅꯣ ꯁꯟꯅꯥ ꯔꯥꯁꯨꯀꯣ ꯑꯩꯈꯣꯏ ꯑꯨꯝ ꯑꯑ ꯑꯦ ꯃꯔꯨꯞ ꯍꯣꯏꯒ ꯁꯅꯔꯁꯨ ꯂꯣꯏ ꯅꯨꯃꯤꯠ ꯁꯤ ꯂꯣꯏꯕ ꯅꯥꯏꯗꯦꯕ
ꯍꯣꯢꯅꯦ
ꯍꯟꯗꯛꯇꯤ ꯍꯦꯛ ꯍꯧꯒꯠꯂꯒ ꯆꯥꯛ ꯆꯥꯔꯦ ꯂꯣꯏꯔꯦ ꯑꯃꯨꯛ ꯅꯨꯡꯊꯤꯜ ꯇꯥꯔꯦ ꯑꯃꯨꯛ ꯃꯝꯃꯦ ꯒ꯭ꯌꯥꯟꯃꯥꯟ ꯇꯥꯗꯔꯦꯗ ꯄꯨꯡ ꯑꯅꯤ ꯑꯍꯨꯝ ꯇꯪ ꯍꯪꯗ꯭ꯔꯦ ꯈꯪꯗ꯭ꯔꯦ
ꯑꯁꯦꯡꯕ ꯑꯁ ꯑꯩꯈꯣꯏꯅ ꯐꯥꯔꯁ ꯌꯥꯔ ꯀꯥꯔꯤꯉꯩꯗꯒ ꯅꯨꯡꯁꯤꯗ꯭ꯔꯣ ꯏꯆꯦ ꯑꯃ ꯅꯣꯏ ꯈꯨꯟꯗ ꯂꯩꯕ ꯢꯆꯦ ꯒꯗꯣ ꯑꯁ
ꯍꯨꯝ ꯍꯨꯝ
ꯃꯥꯁꯨ ꯍꯧꯖꯤꯛꯀꯥꯟꯗꯤ ꯌꯥꯝ ꯑꯍꯟ ꯑꯣꯏꯈ꯭ꯔꯦ ꯃꯥꯒꯤ ꯃꯁꯛ ꯎꯕ ꯀꯥꯟꯗ
ꯌꯥꯝ
ꯍꯟꯕꯗꯤꯇꯠ ꯇꯦꯗ ꯃꯥꯗꯤ ꯃꯥꯁꯨ ꯑꯣ ꯑꯗꯨꯒꯨꯝꯕ ꯁꯛꯇꯨ ꯈꯔ ꯑꯍꯟꯒꯤ ꯁꯛ ꯈꯔ ꯆꯪꯕꯒꯤꯀꯣ
ꯍꯣꯏ ꯑꯁ ꯈꯨꯟꯗ ꯑꯣꯏꯔꯗꯤ ꯀꯩ ꯍꯥꯏꯗꯣꯏꯅꯣ
ꯂꯩꯁꯥꯕꯤ ꯄ꯭ꯔꯦꯛ ꯄ꯭ꯔꯦꯛ ꯍꯥꯏꯗꯣꯔꯣ
ꯍꯝ ꯍꯝ ꯂꯩꯁꯥꯕꯤ
ꯌꯥꯝ ꯀꯨꯏꯅ ꯂꯩꯁꯥꯕꯤ ꯇꯧꯕꯒꯤ ꯃꯥꯟꯕ꯭ꯔꯣ
ꯑꯗꯨꯃꯥꯏꯅꯣ ꯃꯥꯟꯈ꯭ꯔꯕꯅꯦꯕ ꯗꯣ ꯀꯩ ꯍꯥꯏꯅ ꯄꯥꯈꯪ ꯑꯔꯤꯕꯁꯨ ꯀꯣꯏꯗꯅ ꯃ ꯃ ꯃꯧꯋꯥꯗꯣ ꯈꯔꯥ ꯍꯜꯂꯗꯤ ꯅꯃꯥꯢ ꯅꯨꯄꯤꯗꯣ ꯑꯉꯥꯡ ꯑꯣꯏꯔꯁꯨ ꯌꯥꯝ ꯑꯉꯥꯡ ꯃꯥꯟꯕ ꯑꯗꯨꯃꯥꯏ ꯇꯧꯗꯥꯏꯅꯦ
ꯇꯧ ꯋꯦ ꯑꯗꯨꯗꯤ ꯍꯣꯏ ꯑꯕ ꯍꯥꯏ ꯍꯥꯏꯔꯦꯔꯥ ꯎꯝ ꯌꯥꯝ ꯂꯩꯗꯥꯏꯅꯦ ꯍꯥꯏ ꯌꯨꯝꯗ ꯂꯥꯛꯑꯒ ꯑꯍꯟ ꯁꯥꯕ ꯇꯧꯕꯗꯣ ꯑꯁ ꯑꯗꯨ ꯈꯛ ꯅꯠꯇꯦ ꯑꯩꯈꯣꯏ ꯈꯨꯟꯗꯁꯨ ꯌꯥꯝ ꯂꯩꯌꯦ ꯏꯃꯥꯟꯅꯕꯤꯒꯁꯦ ꯑꯁ ꯑꯍꯟꯗ ꯄꯥꯜꯂꯒ ꯑꯩꯉꯣꯟꯗꯒ ꯄꯥꯎꯇꯥꯛ ꯄꯤꯔꯛꯄ ꯌꯥꯝ ꯌꯥꯎꯔ ꯖꯥꯠꯅꯤ ꯚꯥꯏ ꯑꯩꯅ ꯇꯥꯟꯖꯥꯕꯗ ꯐꯨꯒꯦ ꯈꯜꯂꯦ ꯍꯣꯏ ꯑꯍꯟ ꯅꯨꯄꯤꯁꯤꯡꯗꯤ ꯑꯗꯨꯝ ꯑꯍꯟꯗꯗꯤ ꯄꯥꯟꯁꯤꯜ ꯂꯦꯗ ꯄꯟꯒꯅꯨꯅꯦ
ꯎꯝ ꯑꯍꯥꯟ ꯑꯣꯏꯒꯦꯔꯥ ꯑꯉꯥꯡ ꯑꯣꯏꯒꯦꯔꯥ ꯍꯥꯏꯗꯤ ꯃꯃꯥꯟꯅꯕ ꯃꯃꯥꯟꯅꯕꯤ ꯇꯤꯟꯅꯔꯗꯤ ꯇꯩ
ꯇꯩꯗꯅ
ꯃꯣꯏꯒ ꯈꯔ ꯃꯥꯟꯅꯕꯅꯦ ꯍꯥꯏꯕꯁꯦ ꯂꯩꯇꯦꯕ ꯑꯍꯟꯗ ꯄꯥꯟꯈ꯭ꯔꯕꯅꯤꯅ ꯑꯩ ꯁꯨ ꯑꯩ ꯑꯍꯟ ꯑꯣꯏꯔꯦ ꯅꯣꯏꯗꯒꯤ ꯍꯜꯂꯦ ꯇꯥꯏꯅ ꯇꯧꯔꯛꯄ ꯃꯣꯏ ꯃꯥꯁꯝꯁꯤꯡꯗꯣ ꯍꯩꯅꯗꯦ ꯑꯗꯨꯅꯤ
ꯑꯗꯨꯅꯦ ꯑꯗꯨꯒ ꯀꯣ ꯚꯥꯢ
ꯎꯝ
ꯅ ꯑꯗꯨꯝ ꯅꯨꯄꯤꯁꯤꯗꯤ ꯑꯍꯟꯅ ꯉꯥꯛꯇ ꯄꯥꯜ ꯂꯦꯀꯣ ꯑꯗꯨꯒ ꯑꯗꯨꯒ ꯑꯩꯅ ꯑꯩꯒꯤ ꯂꯦꯡꯒꯥꯅ ꯑꯩꯉꯣꯟꯗ ꯄ꯭ꯔꯣꯄꯣꯁ ꯑꯗꯨꯝ ꯄꯥꯝꯃꯦ ꯀꯥꯏꯅ ꯍꯥꯏꯔꯛꯄꯁꯦ ꯃꯣꯏꯕꯨ ꯍꯣꯏ ꯃꯣꯏꯕꯨ ꯕꯨ ꯑꯉꯥꯡ ꯑꯣꯏꯅ ꯈꯜꯂꯦꯕꯥ ꯑꯩꯅ ꯑꯁ ꯏꯁꯥꯗ ꯌꯥꯝ ꯍꯩꯅꯗꯦ
ꯑꯥꯍꯟ ꯌꯥꯝ ꯁꯥꯅꯤꯡꯕꯗꯣ ꯍꯣꯏ ꯑꯗꯨꯃꯥꯏꯅ ꯈꯜꯂꯒ ꯅꯦꯕꯀꯣ ꯑꯈꯣꯏꯒꯨꯝꯕꯗ ꯗꯣꯏꯗꯤ ꯑꯁ ꯑꯉꯥꯡꯅꯤꯗ ꯍꯥꯏꯕ ꯑꯗꯨꯃꯥꯏꯅ ꯇꯧꯋꯦꯕꯀꯣ ꯀꯩ ꯍꯥꯏꯗꯣꯏꯅꯣ ꯑꯩꯈꯣꯏꯗꯩ ꯍꯦꯟꯅ ꯑꯍꯟ ꯑꯣꯏꯕꯗꯣ ꯀꯣꯏꯔꯗꯤ ꯍꯣꯏ ꯃꯣꯏ ꯑꯉꯥꯡꯅꯦꯗ ꯇꯧꯕꯗꯣ ꯑꯗꯨꯃꯥꯏꯅ ꯇꯧꯋꯦꯕ ꯑꯈꯣꯏꯒ ꯆꯞ ꯃꯥꯟꯅꯔꯁꯨ ꯀꯣ ꯆꯍꯤ ꯑꯃ ꯐꯥꯎ ꯍꯜꯂꯁꯨ ꯑ ꯑꯉꯥꯡ ꯈꯔ ꯑꯉꯥꯡ ꯑꯣꯏꯔꯤꯗ ꯈꯟꯕꯗꯣ ꯀꯩ ꯍꯥꯏꯗꯣꯏꯅꯣ ꯃꯥꯒꯤ ꯌꯨꯝꯒꯤ ꯑꯋꯥꯠ ꯑꯄꯥ ꯌꯦꯡꯅꯤꯡꯉꯥꯏ ꯑꯣꯏꯕꯗꯣ ꯃꯣꯏꯗꯤ ꯐꯣꯟ ꯄ꯭ꯔꯕꯅꯤꯅ ꯑꯉꯥꯡ ꯑꯣꯏꯅ ꯎꯕꯗꯣ
ꯍꯣꯏ
ꯇꯧꯌꯦꯕ ꯍꯟꯗꯛꯇꯤ ꯑꯉꯥꯡꯁꯤꯡꯁꯦ ꯆꯠꯅꯗ꯭ꯔꯦꯕ
ꯑꯁꯦꯡꯕ ꯑꯉꯥꯡꯒ ꯑꯉꯥꯡ ꯂꯧꯅꯗ꯭ꯔꯦꯗ ꯑꯉꯥꯡꯒ ꯑꯍꯟ ꯑꯍꯟꯒ ꯑꯉꯥꯡ
ꯄꯥꯈꯪꯁꯤꯡꯁꯨ ꯑꯗꯨꯃꯥꯏꯅ ꯇꯧꯗꯥꯏꯅꯦ ꯃꯣꯏꯗꯒꯤ ꯍꯦꯟꯅ ꯑꯉꯥꯡ ꯑꯣꯏꯕꯗꯨ ꯄꯥꯝꯃꯦ
ꯍ ꯈ ꯑꯍꯟ ꯑꯣꯏꯕ ꯄꯥꯝꯃꯦ ꯑꯗꯨꯒꯤꯅꯦ ꯑꯩꯈꯣꯏꯗ ꯍꯥꯏꯕꯤꯔꯛꯇ꯭ꯔꯤꯁꯦ ꯑꯩꯗꯤ ꯑꯉꯥꯡ ꯑꯣꯏꯕꯗ ꯄꯥꯝ ꯍꯣꯏ ꯑꯩꯗꯤ ꯑꯩꯒꯤ ꯂꯦꯡꯒꯥꯥ ꯑꯣꯏꯅ ꯄꯥꯝꯃꯦꯗ
ꯑꯩꯗꯤ ꯑꯩꯈꯣꯏꯒꯤ ꯂꯦꯡꯉꯥ ꯄꯥꯝꯗꯦ ꯀꯩ ꯍꯥꯏꯔꯤꯅꯣ ꯍꯥꯏꯕꯅ ꯍꯌꯦꯡꯋꯥ ꯌꯨꯝ ꯄꯥꯜꯂꯀꯥꯟꯗꯀꯣ ꯍꯣꯏ ꯃꯣꯏꯅ ꯑ ꯃꯣꯏ ꯈꯨꯠꯇ ꯈꯔ ꯊꯣꯛꯑꯗꯤ ꯑꯃ ꯂꯩꯌꯦꯀꯣ ꯑꯗꯣ ꯃꯣꯏ ꯈꯨꯠꯇ ꯊꯣꯛꯇꯕꯤꯗ ꯇꯧꯔꯗꯤ ꯄꯥꯝꯗꯦꯕ ꯑꯗꯨꯁꯨ ꯈꯔ ꯌꯦꯡꯗ꯭ꯔꯗꯤ ꯌꯥꯗꯕꯅꯦꯕꯀꯣ ꯑꯗꯨꯒꯨꯝꯕꯗꯨꯁꯨ ꯍꯣꯏ ꯅꯨꯡꯁꯤꯕꯗ ꯆꯟꯅꯗ꯭ꯔꯦ
ꯑꯁ ꯑꯣꯏꯗꯥꯏꯅꯦ ꯈꯨꯟꯒꯤ ꯂꯩꯁꯥꯕꯤꯁꯤꯡꯗꯣ ꯅꯨꯡꯁꯤꯕꯗ ꯌꯦꯡ ꯌꯦꯡꯉꯦ ꯂꯧ ꯀꯨꯝꯃꯒ ꯑꯅꯧꯕꯤ ꯃꯥꯜꯂꯒ ꯈꯨꯟꯗ ꯑꯃꯨꯛ ꯍꯜꯂꯛꯄ ꯃꯤꯌꯥꯝ ꯇꯧꯗꯥꯏꯅꯦ ꯑꯗꯨꯗꯤ ꯑꯩ ꯁꯨꯄꯥꯝ ꯄꯥꯝꯗ꯭ꯔꯦ
ꯍꯣꯏ ꯍꯅꯨꯃꯤ ꯃꯥꯜꯂꯒ ꯀꯨꯝꯍꯩꯒꯤ ꯂꯥꯛꯄ ꯃꯇꯝꯗ ꯃꯃꯥꯗꯒꯤ ꯍꯦꯟꯅ ꯍꯅꯨꯕ
ꯅꯨꯕꯒꯨꯝꯕ ꯃꯥꯟꯕꯗꯣ ꯇꯧꯕꯗꯣ ꯑꯣꯏ ꯑꯁ ꯑꯩꯈꯣꯏ ꯑꯩꯈꯣꯏꯗꯅ ꯍꯦꯟꯅ ꯌꯥꯝꯔꯝꯃꯅꯤ ꯃꯃꯥꯗꯤ ꯍꯥꯏꯅꯨ ꯑꯁ ꯌꯥꯝꯅ ꯃꯣꯏ ꯌꯨꯝꯗ ꯌꯥꯝ ꯌꯥꯝ ꯅꯨꯡꯉꯥꯏꯈꯤꯕꯁꯤꯡꯗꯣ
ꯎꯝ
ꯎꯝ ꯌꯨꯝ ꯄꯥꯜꯂꯕꯅꯤꯅ ꯊꯕꯛꯁꯨ ꯁꯨꯔꯦꯗꯣ ꯃꯆꯥ ꯃꯥꯁꯨꯖꯨ ꯂꯩꯔꯦ ꯑꯗꯨꯅ ꯃꯣꯏꯁꯨ ꯁꯨꯔꯦ ꯇꯥꯜꯂꯦ ꯋꯥꯔꯦ ꯂꯧ ꯆꯠꯂꯦ ꯗꯨꯒꯤꯗꯤ
ꯑꯩꯈꯣꯏꯁꯨ ꯑꯗꯨꯃꯥꯏ ꯃꯌꯥꯝ ꯂꯩꯔꯕꯅꯦꯕꯀꯣ ꯑꯗꯨꯒꯤ
ꯅꯣꯏ ꯈꯨꯟꯁꯨ ꯂꯩꯕ꯭ꯔꯣꯅꯦ
ꯍꯥꯏꯔꯅꯨ ꯌꯥꯝ ꯂꯩꯈ꯭ꯔꯕꯅꯦ ꯑꯗꯨꯒꯨꯝꯕꯗꯣ
ꯑꯩꯗꯤ ꯑꯩꯈꯣꯏ ꯈꯨꯟ ꯈꯛꯇꯔꯥ ꯈꯟꯕ
ꯑꯩꯈꯣꯏ ꯑꯩꯈꯣꯏꯗꯤꯀꯣ ꯎꯝ ꯍꯣꯏ ꯀ ꯄꯩꯁꯥ ꯇꯥꯟꯒꯦ ꯍꯥꯏꯁꯨ ꯅꯨꯡꯉꯥꯏꯕꯀꯣ
ꯎꯝ
ꯑꯗꯨ ꯑꯣꯏꯔꯒ ꯑꯥ ꯃꯅꯤꯡ ꯑ ꯄꯥꯂꯒ ꯎꯃꯣꯔꯣꯛꯒꯤ ꯐꯔꯃ ꯑꯃ ꯁꯥ ꯁꯥꯔꯅꯤ ꯑꯗꯨ ꯂꯧ ꯆꯍꯤ ꯅꯪ ꯅꯨꯡꯇꯤ ꯈꯨꯗꯤꯡꯒꯤ ꯆꯠꯂꯗꯤ
ꯑꯗꯨꯅꯦ ꯁꯥꯕꯨ ꯊꯕꯛ ꯈꯤꯟꯁꯥꯡ ꯇꯧꯕꯗꯤꯀꯣ ꯍꯪꯁꯥꯡ ꯍꯛ ꯆꯥꯡ ꯈꯨꯠ ꯈꯣꯡꯒꯁꯦ ꯌꯥꯝ ꯁꯣꯛꯄꯅꯦꯗ
ꯏꯁ ꯃꯨꯇ꯭ꯔꯤꯛ ꯃꯨꯕ ꯃꯌꯥꯝ ꯂꯥꯛꯑꯒ ꯂꯩꯈ꯭ꯔꯕꯅꯤ ꯃꯧ ꯍꯜꯂꯛꯄꯤꯁꯨ ꯌꯥ ꯇꯥꯏꯅꯦ ꯍꯟꯇꯛꯁꯦ
ꯑꯩꯈꯣꯏꯔꯣꯝꯗꯁꯨꯅꯦ
ꯀꯌꯥꯃꯨꯛꯁꯨ ꯌꯥꯝꯕ꯭ꯔꯥ ꯃꯤ ꯌꯨꯝ ꯑꯣꯏꯒꯦꯔꯥ ꯑꯩ ꯌꯨꯝ ꯑꯣꯏꯒꯦꯔꯥ ꯃꯎ ꯍꯥꯂꯛꯄꯤ ꯉꯥꯛꯇꯥ
ꯅꯣꯏ ꯈꯨꯟꯁꯨ ꯑꯗꯨꯃꯥꯏꯅ ꯑꯣꯏꯕ꯭ꯔꯣꯅꯦ
ꯑꯦ ꯍꯥꯏꯔꯨꯅꯨ ꯃꯎ ꯍꯜꯂꯛꯄꯤꯁꯦ ꯌꯥꯝꯈ꯭ꯔꯕꯅꯦ
ꯑꯩꯈꯣꯏ ꯈꯨꯟꯗꯁꯨ ꯌꯥꯝꯃꯦ ꯀꯔꯤ ꯀꯗꯥꯏ ꯀꯗꯥꯏꯗꯒꯤꯅꯣ ꯈꯪꯗꯦ
ꯌꯨꯝ ꯅꯧꯅ ꯄꯥꯜꯂꯦ ꯑꯁ ꯑꯩ ꯂꯩꯅꯤꯡꯗ꯭ꯔꯦ ꯈꯣꯠꯇ꯭ꯔꯦ ꯍꯥꯏꯔꯒ ꯑꯃꯨꯛ ꯍꯜꯂꯛꯑꯅꯤ ꯈꯪꯗ꯭ꯔꯦꯗ ꯀꯩꯅꯣ ꯃꯋꯥꯁꯨ ꯐꯖꯅ ꯌꯦꯡꯗꯦ ꯌꯨ ꯊꯛꯄ ꯇꯪ ꯌꯦꯡꯉ ꯂꯥꯛꯑꯒ ꯐꯨ ꯆꯩ ꯁꯤꯗ ꯐꯨ ꯆꯩ ꯃꯌꯥꯝ ꯇꯧꯔꯝꯅꯤ
ꯍꯣꯏ
ꯑꯗꯨꯅꯦ ꯏꯋꯥꯅ ꯐꯨꯋꯦ ꯑꯗꯨ ꯇꯧꯋꯦ ꯑꯗꯥ
ꯇꯧꯋꯦ ꯌꯥꯝ ꯅꯨꯡꯁꯤꯅ ꯂꯧꯔ ꯐꯨꯔꯤꯗꯨꯁꯨ ꯉꯥꯎꯕꯅꯦꯗ ꯅꯠ꯭ꯇꯔꯣ
ꯈꯪꯗꯦꯗ ꯑꯗꯨꯗ ꯊꯝꯖꯤꯜꯂꯗꯤ ꯅꯨꯡꯁꯤꯕ ꯅꯨꯡꯁꯤꯕ ꯂꯩꯇ꯭ꯔꯦꯗꯅ
ꯑꯁ ꯅꯨꯡꯁꯤꯅꯕ ꯈꯨꯗꯤꯡ ꯊꯨꯡꯅꯕ ꯅꯠꯇꯦ ꯍꯥꯏꯕꯗꯣ ꯌꯥꯝ ꯆꯨꯝꯃꯦ
ꯍꯨꯝ ꯍꯨꯝ
ꯑꯗꯨꯒꯤ ꯋꯥꯔꯤ ꯑꯃ ꯉꯔꯥꯡ ꯏꯆꯦꯅ ꯂꯤꯕꯤꯌꯦ
ꯑꯣ
ꯅꯨꯡꯉꯥꯏꯇꯕꯗꯤ ꯑꯗꯨ ꯅꯨꯄꯤꯗꯣ ꯑꯩꯅ ꯈꯪꯕ ꯑꯩ ꯏꯆꯦꯒꯤ ꯃꯃꯥꯟꯅꯕꯤꯗꯣ ꯑꯗꯨꯒꯤ
ꯑꯣ
ꯃꯥꯁꯨ ꯑꯗꯨꯃꯥꯏꯅ ꯇꯧꯕ꯭ꯔꯥ ꯍꯣꯏ ꯃꯥꯁ ꯇꯣꯛꯄꯃꯛꯇꯤ ꯅꯠꯇꯦꯀꯣ ꯇꯧꯀꯦ ꯇꯧꯀꯦ ꯇꯧꯔ ꯂꯩꯑꯦ ꯍꯥꯏꯑꯦ ꯍꯦ ꯍꯦ
ꯑꯣ
ꯅꯨꯡꯉꯥꯏꯕꯤꯗꯦꯕ
ꯍꯣꯏꯀꯣ ꯑꯥ ꯑꯗꯣ ꯇꯣꯛꯅꯔꯖꯦ ꯐꯠ ꯇꯣꯛꯅꯔꯗꯤ ꯑꯃꯨꯛ
ꯑꯃꯨꯛ ꯂꯩꯔꯦꯅ ꯍꯣꯏ ꯅꯨꯡꯁꯤꯗꯕꯗꯣ ꯅꯨꯡꯁꯤꯁꯦ ꯍꯥꯏꯔꯒ ꯇꯧꯔꯒ ꯇꯧꯕꯗꯣ ꯍꯣꯏ